ꯍꯜꯂꯣ
ꯄꯥꯗ꯭ꯔꯣ
ꯇꯥꯏ ꯏꯕꯦꯝꯃ
ꯀꯩꯒꯤ ꯇꯥꯕ
ꯑꯥ
ꯇꯥꯗꯕ ꯌꯥꯗ꯭ꯔꯣ
ꯅꯦꯋꯥꯔꯛ ꯈꯔ ꯐꯗ꯭ꯔꯣ ꯐꯠꯇꯔ ꯑꯗꯨꯒꯤ
ꯀꯩꯒꯤ ꯐꯠꯇꯕ ꯅꯪꯅ ꯅꯠꯇ꯭ꯔꯣ
ꯑꯣ ꯑꯩꯉꯣꯟꯗ ꯂꯣꯏ ꯇꯥꯏꯅꯔꯣ
ꯍꯣꯏꯅꯦ ꯅꯪꯅ ꯅꯠꯇ꯭ꯔꯗꯤ
ꯎꯝ ꯑꯩꯅ ꯑꯣꯏꯔꯝꯅꯤ
ꯎꯝ ꯅꯪꯅꯅꯦ ꯍꯧꯖꯤꯛ ꯈꯣꯡꯉꯨꯗꯨꯁꯨ ꯅꯪꯅꯅꯦ
ꯎꯝ
ꯇꯟꯅꯕ ꯌꯥꯗ꯭ꯔꯣ ꯆꯠꯈ꯭ꯔꯣ ꯍꯥꯏꯅ
ꯑꯧ ꯆꯥꯛ ꯊꯣꯡꯕ ꯆꯠꯂꯣ ꯊꯦꯡꯉꯅꯤ
ꯑꯦ ꯀꯨꯏꯗꯦ ꯍꯧꯖꯤꯛꯇꯤ ꯃꯇꯝ ꯌꯥꯝ ꯋꯥꯠꯂꯤꯌꯦꯗ
ꯑꯩꯁ ꯊꯦꯡꯈ꯭ꯔꯅꯤ
ꯊꯦꯡꯗꯦ ꯑꯥꯎ ꯍꯣꯔꯦꯟ ꯃꯥꯡꯈ꯭ꯔꯀꯥꯟꯗ ꯊꯣꯡꯉꯅꯤ ꯁꯤꯛꯁ ꯁꯚꯦꯟ ꯑꯗꯨꯋꯥꯏꯗ ꯊꯧꯔꯅꯤ ꯐꯒꯤ ꯇꯧꯅꯤ ꯉꯥꯅꯨ ꯊꯣꯡꯉꯁꯨ ꯉꯥꯅꯨ ꯊꯣꯡꯉꯁꯨ ꯆꯥꯅꯤꯡꯗꯦꯕ ꯑꯗꯒꯤ
ꯎꯝ
ꯌꯦꯟꯁꯥꯡ ꯍꯥꯎꯗꯕ ꯑꯩꯈꯣꯏꯗꯤꯀꯣ
ꯍꯥꯎꯇ꯭ꯔꯦꯁꯨ ꯑꯩꯈꯣꯏꯗꯤ ꯑꯗꯨꯝ ꯉꯟꯅ ꯆꯥꯔꯦꯅ
ꯅꯣꯏꯗꯤ ꯀꯩ ꯌꯦꯟꯁꯥꯡ ꯆꯥꯔꯛꯀꯦ ꯉꯁꯤ
ꯄꯨꯁꯤ ꯍꯋꯥꯏꯒ ꯑꯥꯂꯨꯅꯤ
ꯑꯗꯨꯒ ꯑꯅꯤꯔꯛ ꯅꯨꯡꯇꯤ ꯆꯥꯎꯕꯔꯥ ꯅꯪ
ꯍꯥꯏꯗꯤ ꯃꯣꯅꯤꯡꯗꯅꯤ
ꯅꯠꯇꯦ ꯅꯪ ꯆꯥꯛ ꯑꯍꯤꯡ ꯍꯣꯔꯦꯟ ꯑꯃꯨꯛ ꯑꯥꯎ
ꯀꯥꯗꯦꯍꯦ ꯑꯗꯨꯁꯨ ꯐꯥꯒꯤ ꯇꯧꯔꯒ ꯑꯗꯨꯝ ꯊꯥꯖꯔ ꯂꯩꯔꯗꯤ ꯂꯣꯏꯔꯦꯍꯦ
ꯐꯥꯒꯤ ꯇꯧꯒꯗꯕꯅꯤ ꯈꯪꯉꯦ
ꯅꯪꯒꯤ ꯑꯗꯣ ꯅꯪꯒꯤ ꯇꯣꯞ ꯃꯣꯁ ꯁꯦꯀ꯭ꯔꯦꯠ ꯑꯣꯏꯔꯝꯅꯦ
ꯎꯝ ꯑꯩꯗꯤ ꯐꯥꯒꯤ ꯌꯥꯝ ꯇꯧꯒꯟꯅꯦ
ꯅꯠꯇꯦ ꯑꯗꯨꯗꯤ ꯐꯒꯤ ꯅꯠꯇꯦ ꯈꯪꯉꯦ ꯅꯪ ꯅ ꯅꯪꯒꯤ ꯁꯦꯀ꯭ꯔꯦꯗꯣ ꯑꯩ ꯈꯪꯈ꯭ꯔꯦꯕ ꯑꯩꯅ ꯑꯍꯥꯟꯕ ꯑꯣꯏꯔꯝꯅꯤ ꯈꯪꯕꯗꯣ ꯍꯧꯖꯤꯛ
ꯏꯁ ꯀꯩ ꯁꯤꯀ꯭ꯔꯦꯠ ꯆꯤꯟꯊꯤꯕꯒꯤꯔ
ꯅꯨꯡꯗꯥꯡꯗ ꯆꯥꯛ ꯑꯅꯤꯔꯥ ꯆꯥꯕꯗꯣ
ꯑꯥꯎ ꯅꯇꯟ ꯅꯟ ꯆꯔꯃꯅꯤ ꯑꯩꯗꯤ ꯆꯥꯗꯦꯍꯦ
ꯑꯩ ꯅꯪ ꯆꯥꯏꯑꯦ ꯍꯥꯏꯕꯗꯨꯗꯤ
ꯑꯧ ꯑꯩꯗꯤ ꯅꯨꯡꯗꯥꯡ ꯅꯨꯡꯗꯥꯡꯗꯨꯒꯣ ꯆꯥꯛ ꯑꯍꯨꯝꯔꯛ ꯆꯥꯏꯕ ꯍꯧꯖꯤꯛ ꯆꯥꯛꯈ꯭ꯔꯦꯗꯅ ꯅꯣꯏꯈ꯭ꯔꯦꯕ ꯑꯗꯣ ꯇꯦꯟ ꯇꯦꯟ ꯊꯥꯔꯇꯤꯗ ꯑꯃꯨꯛ ꯆꯥꯔꯅꯤ ꯑꯗꯨꯒ
ꯊꯣꯞ ꯊꯔꯇꯤꯗ ꯑꯃꯨ ꯆꯥꯔꯅꯤ
ꯑ ꯑꯗꯨꯒ ꯇꯨꯌꯦꯜꯞ ꯊꯥꯔꯇꯤꯟ ꯅꯠꯇꯒ꯭ꯔ ꯋꯥꯟ ꯊꯥꯔꯇꯤꯗ ꯑꯗꯨꯝ ꯆꯥꯕ
ꯑ ꯑꯗꯨꯗ ꯑꯃꯨꯛ ꯁꯚꯦꯟ ꯁꯤꯛꯁ ꯊꯥꯔꯇꯤꯗ ꯍꯧꯒꯠꯂꯒ ꯑꯃꯨꯛ ꯆꯥꯔꯅꯤ
ꯑ ꯇꯨꯝꯗ꯭ꯔꯦ ꯑꯗꯨꯝ ꯆꯥꯔꯒ ꯂꯩꯅꯦ
ꯌꯥꯏ ꯌꯥꯏ ꯅꯪꯒꯤ ꯅꯪꯒꯤꯗꯃ ꯊꯣꯝꯕꯤꯕ ꯃꯤꯁꯨ ꯌꯥꯏꯍꯦ
ꯅꯪ ꯆꯥꯛ ꯊꯣꯡꯕ ꯍꯩꯇ꯭ꯔꯦ ꯍꯥꯏꯕꯒꯤ ꯅꯪꯅ ꯊꯣꯡꯕ ꯆꯥꯛ ꯏꯟꯖꯥꯡꯗꯣ ꯑꯝꯇ ꯍꯥꯎꯇꯦꯕ ꯃꯍꯥꯎ ꯂꯩꯇꯦꯕ ꯑꯃꯗꯕꯨ ꯑꯣꯏꯔꯣ ꯊꯨꯝ ꯌꯥꯛꯑꯦ ꯑꯗꯨ ꯆꯥꯕ ꯅꯨꯡꯉꯥꯏꯇꯦ
ꯑꯦ ꯅꯪꯕꯨ ꯆꯥꯔꯨꯨꯕꯔꯅꯦ
ꯑꯧ ꯇꯥꯔꯦ ꯅꯪ ꯈꯪꯗ꯭ꯔꯣ
ꯑꯣ ꯅꯍꯥꯟ ꯅꯍꯥꯟꯀꯣ ꯉꯔꯥꯡꯁꯨ ꯂꯥꯛꯄ꯭ꯔꯣ ꯉꯔꯥꯡ ꯑ ꯑꯩꯗꯤ ꯍꯧꯗꯣꯡ ꯍꯥꯏꯅ ꯈꯟꯕꯅꯦ
ꯑ
ꯃꯤ ꯂꯩꯇ꯭ꯔꯤꯀꯥꯟꯗ ꯅꯁꯟꯗ ꯂꯣꯟꯅ ꯆꯥꯕꯗꯣ ꯌꯥꯔꯦꯍꯦ ꯆꯥꯅꯤꯡꯉꯤꯗꯤ ꯅꯤꯔ ꯆꯥꯕ ꯌꯥꯗ꯭ꯔꯣ ꯃꯤ ꯃꯤꯌꯨꯝꯗ ꯂꯥꯛꯑꯒ ꯂꯣꯠꯅ ꯍꯨꯔꯜꯂꯒ ꯆꯥꯕ ꯐꯥꯏ
ꯑ ꯅꯪꯒꯤ ꯌꯨꯝꯗꯤ ꯑꯩꯒꯤ ꯌꯨꯝꯒ ꯆꯞ ꯃꯥꯟꯅꯩꯩꯅ
ꯑꯦ ꯑꯗꯨꯗꯤ ꯌꯥꯔꯣꯏꯍꯦ
ꯑꯁ ꯅꯣꯏ ꯅꯣꯏꯒꯤ ꯍꯨꯝ ꯍꯨꯏꯗꯨ ꯌꯥꯝꯅ ꯌꯥꯝ ꯈꯣꯡꯅꯦ
ꯑꯈꯣꯏ ꯍꯨꯏ ꯂꯩꯗꯦ ꯃꯤ ꯅꯪ ꯑꯗꯨꯗꯤ ꯃꯤ ꯃꯤ ꯑꯇꯣꯞꯄ ꯌꯨꯝ ꯆꯠꯂꯝꯅꯤ ꯑꯗꯨꯗꯤꯅ
ꯑꯣ ꯂꯥꯜꯂꯕꯅꯤ ꯅꯣꯏ ꯅꯣꯏ ꯌꯨꯝꯗ ꯂꯥꯛꯄ
ꯑꯥ ꯃꯤ ꯑꯠ ꯅꯨ ꯅꯨꯄꯤ ꯑꯇꯣꯞꯄꯩ ꯌꯨꯝꯗ ꯆꯠꯂꯦꯒꯣ ꯑꯗꯤ ꯁꯅꯪꯀ ꯌꯥꯔꯣꯢ ꯌꯥꯔꯣꯢ
ꯎꯝ
ꯅꯨꯄꯤ ꯀꯣꯏꯃꯟꯕꯒꯤ ꯅꯪ ꯀ ꯑ ꯑꯁ ꯑ ꯑꯁꯤꯅ ꯑꯁꯤꯅꯤ ꯍꯥꯏꯅ ꯈꯪꯗ꯭ꯔꯦꯕꯀꯣ ꯀꯟꯐ꯭ꯌꯨꯁ ꯌꯥꯝ ꯆꯠꯄ ꯑꯣꯏꯔꯝꯅꯦꯕ
ꯑꯥꯎ ꯅꯪꯅ ꯍꯥꯏꯔꯛꯄ ꯋꯥꯁꯤꯗꯤ
ꯆꯨꯝꯃꯦꯀꯣ ꯆꯨꯝꯕꯤꯒꯤꯅꯦꯕ
ꯑꯧ ꯇꯨ ꯇꯨꯝꯕ ꯉꯥꯛꯇ ꯍꯥꯏꯔꯛꯏ ꯅꯪꯗꯤ ꯑꯁ ꯀꯩꯅꯣ
ꯈꯪꯉꯦꯅ ꯑꯈꯣꯏꯗꯤ ꯈꯪꯗ꯭ꯔꯗꯤ ꯍꯥꯏꯗꯕꯅꯦ
ꯑꯣ ꯅꯣꯏ ꯅꯪꯗꯤ ꯈꯪꯁꯅꯥꯅꯤꯗꯅ ꯂꯣꯏ ꯈꯪꯉꯤꯗꯅ ꯑꯥ
ꯍꯣꯏ ꯑꯗꯨꯁꯨ ꯑꯩꯒꯤ ꯃꯤꯡꯅꯤ
ꯎꯝꯍꯨꯝ ꯍꯥꯏꯔꯣ ꯍꯥꯏꯔꫭ
ꯍꯥꯏꯔꫭꯅꯥ
ꯅꯪ ꯉꯥꯡꯅꯤꯡꯕꯗꫭ ꯍꯥꯏꯌꯨ ꯑꯗꯨꯝ ꯉꯥꯡꯕ ꯌꯥꯏ
ꯈꯨꯗꯤꯡ ꯅꯪꯒꯤ ꯊꯝꯃꯣꯏ ꯁꯣꯛꯑꯦꯕꯀꯣ ꯑꯗꯨ ꯑꯗꯨꯒꯤ ꯅꯪ ꯍꯧꯖꯤꯛ ꯅꯪꯅ ꯍꯥꯏꯔꯛꯑꯣ ꯍꯥꯏꯔꯛꯑꯣ ꯍꯥꯏꯅꯤꯡꯕꯥ
ꯒꯔꯤ ꯍꯥꯏꯕ꯭ꯔꯥ
ꯁꯣꯛꯄꯅꯤ ꯈꯪꯉꯦ ꯅꯪ ꯍꯧꯖꯤꯛ ꯍꫭꯏ ꯍꯥꯏꯕꯗꯨꯗꯤ ꯅꯪ ꯍꯧꯖꯤꯛ ꯍꫭꯏ ꯍꯥꯏꯕꯗꯨꯗꯤ
ꯅꯪ ꯅꯨꯆꯤꯟ ꯌꯥꯝ ꯀꯥꯟꯂꯤꯗ ꯑ
ꯅꯪꯒꯨꯝꯕꯥ ꯃꯤꯕꯨꯗꯤꯅꯦ
ꯅꯪꯕꯨ ꯀꯣꯏꯔꯨꯕꯩꯅ‌ꯦ ꯑꯩ ꯂꯣꯏꯅ ꯁꯣꯏꯈ꯭ꯔꯦ ꯅꯆꯤꯟ ꯀꯟꯃꯟꯕꯒꯤ
ꯑꯩꯕꯨ ꯀꯣꯏꯕꯩꯅꯤ ꯅꯪ ꯋꯥ ꯉꯥꯡꯕ ꯍꯥꯏꯕꯗꯣ ꯑꯩꯉꯣꯟꯗ ꯇꯝꯃꯣ ꯃꯊꯪ ꯅꯨꯄꯤ ꯀꯣꯏꯕꯗꯅꯦ ꯃꯊꯪ ꯅꯨꯄꯤ ꯀꯣꯏꯕꯗ ꯅꯪꯅꯥ ꯉꯝꯅꯕ ꯑꯩꯉꯣꯟꯗ ꯇꯝꯃ‌ꯦꯕꯥ
ꯅꯪꯗꯤ ꯋꯥ ꯌꯥꯝ ꯍꯩꯅ
ꯍꯩꯇ꯭ꯔꯗꯤ ꯄꯣꯛꯄꯗꯒꯤ ꯇꯥꯛꯂꯦꯅꯦ ꯑꯗꯣ ꯑꯥꯎ ꯄꯣꯛꯂꯛꯄꯗꯒꯤꯅꯦ ꯑꯩꯈꯣꯏ ꯃꯃꯥꯗ ꯃꯃꯥꯗ ꯑꯗꯨꯝ ꯉꯥꯡꯕ ꯍꯧꯔꯦ ꯑꯗꯨꯗꯒꯤ ꯑꯩ ꯆꯥꯛ ꯂꯥꯝꯃꯦ ꯏꯁꯤꯡ ꯊꯥꯛ
ꯁꯤ ꯎꯝ ꯅꯪꯗꯤ ꯏꯁꯤꯡ ꯊꯛꯄ꯭ꯔꯥ
ꯑꯦ ꯅꯪ ꯊꯛꯇ꯭ꯔꯣ ꯑꯣ ꯀꯃꯥꯏꯅꯥ ꯆꯕꯥ
ꯀꯪꯗ‌ꯦ ꯏꯁꯤꯡ ꯆꯕꯥ ꯍꯧꯔꯥꯕꯅ‌ꯦ
ꯑꯧ ꯃꯍꯥꯎꯗꯣ ꯑꯝꯇꯥ ꯍꯥꯏꯔꯛꯑꯣꯅꯦ
ꯑꯁ ꯃꯍꯥꯎꯗꯤ ꯂꯩꯇꯦꯗꯥ ꯏꯁꯤꯡꯗꯣ
ꯑꯗꯨꯗꯤ ꯀꯩꯒꯤ ꯆꯥꯕ
ꯐ꯭ꯔꯤꯁꯇꯥ ꯊꯝꯃꯒ ꯑꯗꯨꯝ ꯀꯪꯍꯟ ꯏꯪꯍꯜꯂꯦꯗꯅ
ꯑꯥ
ꯈꯪꯉꯦ ꯈꯪꯉꯦ ꯈꯪꯉꯦ ꯅꯪꯒꯤꯗꯣ ꯏꯁꯤꯡ ꯏꯁꯤꯡ ꯆꯥꯕ ꯆꯥꯛ ꯊꯥꯛꯄꯀꯣ ꯌꯥꯏ ꯌꯥꯏ ꯌꯥꯏ
ꯑꯧ ꯆꯥꯛ ꯊꯛꯑ‌ꯦ
ꯎꯝ
ꯆꯥꯛꯀꯤ ꯃꯍꯥꯎꯗꯤ ꯂꯩꯇꯦꯗ ꯈꯅꯥꯎ ꯈꯅꯥꯎ ꯐꯨꯟꯒꯤ ꯉꯥꯛꯇ ꯇꯧꯕ ꯑꯗꯨꯒꯤ ꯏꯁꯤꯡ ꯏꯁꯤꯡ ꯉꯥꯛꯇ ꯆꯥ ꯑꯥ
ꯀꯣꯏ ꯅꯥꯕ ꯀꯥꯟꯗ ꯑꯗꯨꯝ ꯅꯨꯡꯇꯤ ꯈꯟ ꯅꯥꯕꯗꯣ ꯅꯪ ꯅꯪꯅ ꯄ꯭ꯔꯣꯕ꯭ꯂꯦꯝ ꯑꯣꯏꯔꯝꯃꯦꯗꯅꯥ ꯑꯗꯨꯗꯤ
ꯇꯠ ꯅꯪꯅ ꯅꯠꯇ꯭ꯔꯣ ꯑꯗꯨꯗꯤ ꯑꯩꯁꯨ ꯑꯩꯗꯤ ꯀꯩꯁꯨ ꯇꯧꯗꯦꯅ
ꯑꯩꯈꯣꯏ ꯏꯁꯤꯡ ꯊꯥꯛꯄꯕꯨ ꯅꯪꯅ ꯆꯥꯕ ꯑꯩꯈꯣꯏ ꯆꯥꯛ ꯆꯥꯕꯕꯨ ꯅꯪꯅ ꯊꯥꯛꯄ ꯑꯗꯨꯗꯤ ꯑꯩꯈꯣꯏ ꯃꯤ ꯑꯣꯏꯕ ꯕꯒ ꯅꯪ ꯃꯥꯟꯅꯗ꯭ꯔꯦꯕ ꯑꯗꯨꯒꯤ ꯍꯣꯏ ꯁꯥꯎꯕ ꯅꯠꯇꯦ ꯅꯪꯁꯦ ꯅꯪꯁꯦ ꯅꫭꯔ ꯑꯣꯏꯗꯕꯒꯤꯅꯦ
ꯃꯤ ꯃꯤ ꯑꯇꯣꯞꯄ ꯃꯤ ꯃꯤ ꯑꯇꯣꯞꯄꯒ ꯀꯣꯏꯅꯕ ꯍꯥꯏꯗꯤ ꯏꯃꯥꯟꯅꯕꯤꯁꯤꯡꯒꯤꯅꯦ
ꯎꯝ
ꯀꯣꯏꯅꯕ ꯅꯨꯄꯥꯗꯤ ꯑꯗꯨꯃꯥꯏꯟ ꯇꯧꯗꯦꯕ
ꯑꯠꯆꯥ
ꯅꯪ ꯇꯧꯕꯤꯒꯤꯅꯤꯕ ꯏꯕꯥꯅꯤꯅ ꯈꯟꯅꯕꯗꯣ ꯑꯩꯅ ꯅꯪꯕꯨ ꯕ꯭ꯂꯣꯛ ꯊꯝꯕꯗꯣ ꯈꯣꯏꯅ ꯅꯪꯅ ꯉꯥꯛꯇꯅꯦ ꯅꯪꯅ
ꯑꯁ ꯑꯩ ꯌꯥꯝ ꯁꯣꯏꯈ꯭ꯔꯦꯗ ꯑꯗꯨꯗꯤ
ꯅꯨꯄꯤ ꯅꯨꯄꯤ ꯑꯇꯣꯞꯄ ꯁꯨꯞꯐꯪ ꯐꯪꯗꯕ ꯑꯣꯏꯁꯅꯨ
ꯑꯁ ꯑꯗꯨꯃꯥꯏ ꯍꯥꯏꯌꯨꯅꯨꯗ ꯑꯗꯨꯗꯤ ꯅꯪꯁꯨ ꯃꯄꯣꯛ ꯃꯄꯣꯛ ꯇꯔꯦꯠ
ꯑꯥ ꯅꯨꯄꯥ ꯐꯪꯗꯕ ꯑꯣꯏꯁꯅꯨ ꯍꯥꯏꯌꯣ ꯑꯗꯨ ꯗꯤ ꯑꯗꯨꯗꯤ ꯑꯩꯗꯤ ꯌꯥꯝ ꯅꯨꯡꯉꯥꯏ ꯍꯥꯏꯔꯥꯎꯋꯦꯗ ꯄꯣꯛꯀꯥꯅꯤ ꯀꯨꯟꯐꯥꯎ ꯄꯣꯛꯄꯤ ꯄꯣꯛꯄꯤꯌꯦ ꯀꯨꯟꯐꯥꯎ
ꯑꯥ ꯀꯨꯟ ꯐꯥꯎ ꯌꯥꯏ ꯌꯥꯏ ꯅꯪ ꯌꯥꯔꯦ
ꯅꯪ ꯎꯕꯁꯨ ꯐꯪꯂꯣꯏꯗꯕꯗ
ꯅꯪꯗꯤ ꯑꯗꯨꯗꯨ ꯅꯨꯄꯤ ꯊꯤꯕ ꯐꯪꯗꯅ
ꯑꯥꯎ ꯐꯪꯗ꯭ꯔꯥꯗꯤ ꯅꯪ ꯑꯃꯨꯛ ꯐꯥ ꯂꯧ ꯇꯥꯔꯦꯗꯅ
ꯏꯀꯥꯏꯗ꯭ꯔꯣ
ꯏꯀꯥꯏꯗꯦ ꯐꯪꯉꯗꯤ ꯂꯥ ꯌꯥꯔꯦ
ꯀꯥꯏꯅꯈ꯭ꯔꯦ
ꯑꯁ ꯀꯩꯅꯗꯦꯍꯦ ꯑꯗꯨ ꯍꯧꯖꯤꯛ ꯑꯗꯨꯝ ꯃꯦꯟꯁꯤꯟꯒ꯭ꯔꯥꯅꯤꯕ
ꯑꯩ ꯑꯩ ꯅꯨꯄꯥ ꯑꯇꯣꯞꯄ ꯊꯤꯔꯅꯤ ꯆꯥ ꯏꯆꯥ ꯇꯔꯥ ꯄꯣꯛꯑꯅꯤ ꯅꯪ ꯅꯪ ꯑꯗꯨꯗꯨ ꯄꯈꯪ ꯁꯔꯤ ꯑꯣꯜꯂꯒ ꯂꯩꯔꯣ
ꯅꯪꯗꯤ ꯑꯍꯟ ꯏꯕꯣ ꯑꯣꯏꯅ ꯑꯣꯏꯔꯨꯔꯣ
ꯍꯣ ꯌꯥꯏꯌꯦꯗ ꯑꯩꯗꯤ ꯏꯆꯥ ꯇꯔꯥ ꯄꯣꯛꯈ꯭ꯔꯥꯀꯥꯟꯗ ꯏꯕꯣꯛ ꯑꯣꯜꯂꯅꯤꯅꯦ ꯀꯩꯅꯣ ꯅꯪꯗꯤ ꯅꯨꯄꯤꯁꯨ ꯐꯪ ꯅꯪꯗꯤ ꯅꯨꯄꯤꯁꯨ ꯐꯪꯉꯔꯣꯏ ꯅꯆꯥꯁꯨ
ꯑꯥꯎ ꯑꯩꯗꯤ ꯃꯤꯉꯣꯟꯗ ꯑꯗꯨꯝ ꯍꯥꯏꯔꯅꯤ ꯑꯩꯒꯤ ꯑꯩꯒꯤ ꯑꯩꯒꯤ ꯑꯩꯒꯤ ꯑꯦꯛꯁ ꯇꯣ ꯍꯥꯅꯨꯕꯤ ꯑꯣꯟꯈ꯭ꯔꯦ ꯍꯥꯏꯅ ꯑꯗꯨꯝ ꯍꯥꯏꯒꯅꯤꯅ ꯅꯆꯥꯖꯨ ꯇꯔꯥ ꯀꯨꯟ ꯄꯣꯛꯑꯦ ꯑꯁ ꯌꯥꯏꯅꯦ
ꯑꯩꯅꯦ
ꯑꯥ
ꯍꯥꯟꯅꯨꯈ꯭ꯔꯥꯀꯥꯟꯅ ꯅꯪꯁꯨ ꯍꯥꯟꯅꯨꯔꯅꯤꯅꯦ ꯀꯩꯅꯣ ꯅꯪꯕꯨ ꯕꯦꯝ
ꯑꯁ ꯑꯩ ꯍꯟꯅꯨꯔꯣꯏꯍꯦ
ꯑꯦ ꯅꯪ ꯑꯗꯨꯗꯤ ꯃꯤ ꯅꯠꯇꯦ ꯅꯪꯁꯦ
ꯅꯪꯗꯤ ꯍꯟꯅꯨꯈ꯭ꯔꯅꯤ ꯅ ꯅꯪꯒꯤ ꯅꯁꯛꯇꯨ ꯀꯩꯅꯣ ꯇꯧꯔꯦꯕ ꯅꯪꯗꯤ ꯃꯦꯀꯞ ꯇꯧꯃꯟꯕꯒꯤꯀꯣ
ꯅꯪꯁꯨ ꯅꯪꯁꯨ ꯇꯧꯕꯗꯨꯗꯤ ꯅꯍꯥꯟ ꯏꯕꯥꯅꯤ ꯅꯍꯥꯟ ꯏꯕꯥꯅꯤ ꯊꯦꯡꯅꯕꯗ ꯅꯪ ꯐꯥꯎꯟꯦꯁꯟ ꯊꯩꯔꯒ ꯂꯥꯛꯄꯗꯨꯗꯤ
ꯅꯪꯗꯤ ꯑꯩꯁ
ꯑꯩꯁꯨ ꯇꯥꯏꯌꯦ ꯑꯗꯨ ꯅꯪꯁꯨ ꯇꯥꯏꯕꯗꯨꯗꯤ ꯑꯩꯅ ꯇꯥꯏꯕ ꯈꯨꯗꯤꯡ ꯅꯪꯅ ꯇꯥꯏꯕꯗꯨꯗꯤ ꯅꯪꯒꯤ ꯐꯥꯎꯟꯗꯦꯁꯟ ꯑꯔꯦꯝꯕꯗꯣ ꯑꯩꯕꯨ ꯄꯤꯔꯛꯑꯣ ꯍꯥꯏꯅ ꯅꯣꯡꯃ ꯅꯪ ꯅꯤꯕꯗꯨꯗꯤ
ꯅꯪ ꯆꯤꯟ ꯌꯥꯝ ꯀꯜꯂꯤꯗ
ꯑꯁꯤꯅ ꯅꯨꯡꯉꯥꯏꯇ꯭ꯔꯣ
ꯑ ꯁꯤꯅ ꯅꯨꯡꯉꯥꯏꯌꯦ ꯕꯦꯝꯃꯥ
ꯕꯣꯔꯤꯡ ꯆꯨꯕ ꯍꯦꯟꯅꯀꯣ
ꯎꯝ ꯃꯤ ꯑꯇꯣꯞꯗꯤꯀꯣ ꯏꯕꯥꯅꯤꯒꯨꯝ ꯆꯟꯅꯕ ꯐꯪꯉꯤꯕ ꯋꯥꯁꯨ ꯉꯥꯡꯗꯦ ꯋꯥꯁꯨ ꯉꯥꯡꯗꯦ ꯑꯗꯨꯝ ꯑꯩꯅ ꯉꯥꯡꯊꯣꯛꯄꯗ ꯉꯥꯏꯔꯤꯕ
ꯑꯣ ꯑꯩꯁꯨ ꯑꯩꯁꯨ
ꯅꯪꯗꯤ ꯑꯗꯨꯒꯨꯝꯕ ꯅꯠꯇꯦꯍꯦ
ꯑꯁꯤꯅ ꯑꯩꯁꯨ ꯑꯁꯤꯅ ꯐꯥꯔꯁꯅꯦ ꯑꯨꯃꯥꯏ ꯉꯥꯡꯕꯗꯣ ꯑꯁꯤꯅ ꯐꯥꯔꯁꯅꯦ ꯅꯪꯒꯤ ꯈꯣꯟꯖꯦꯜ ꯇꯥꯕꯗ ꯌꯥꯝ ꯂꯥꯏꯂꯤ ꯀꯔꯤ ꯍꯥꯏꯖꯤꯔ ꯑꯩꯅ ꯉꯁꯥꯏ ꯉꯥꯡꯕꯗꯤ ꯑꯍꯥꯟ ꯉꯥꯛꯇꯅꯦꯕꯀꯣ ꯑꯗꯨꯒꯤ ꯑꯩꯁꯨ ꯉꯍꯥꯡ ꯊꯣꯛꯄ ꯍꯥꯏꯇꯔꯕ
ꯑꯁ ꯑꯩꯁꯨ ꯑꯩꯒꯤ ꯑꯦꯛꯁꯤꯡꯗ ꯀꯣꯜ ꯇꯧꯔꯛꯑꯦꯕ ꯑꯗꯣ ꯑꯍꯟ ꯉꯥꯛꯇꯅꯤꯕ ꯑꯗꯨꯒꯤ ꯀꯣꯜ ꯇꯧꯕ ꯅꯨꯡꯉꯥꯏꯖꯦꯕ ꯑꯁ ꯅꯪꯅ ꯅꯪꯅ ꯐꯔꯦꯕ
ꯅꯨꯄꯤꯗꯨ ꯆꯣꯞꯄꯗꯣ ꯌꯦꯡꯉꯣ
ꯇꯠ
ꯑꯩ ꯉꯥꯛꯇ ꯅꯠꯇꯦꯕ ꯍꯧꯖꯤꯛꯇꯤ ꯃꯤꯄꯨꯝ ꯈꯨꯗꯤꯡꯃꯛꯄꯨ ꯍꯥꯏꯔꯅꯤ ꯅꯪꯕꯨ ꯊꯥꯖꯔꯅꯨ ꯅꯨꯄꯤꯗꯤ ꯌꯥꯝ ꯆꯣꯠꯄꯅꯤ ꯍꯥꯏꯅ
ꯑꯁ ꯑꯗꯨꯃꯥꯏ ꯍꯥꯏ
ꯍꯥꯏꯅꯤ ꯅꯪ ꯅꯨꯄꯤ ꯇꯤꯕ ꯐꯪꯍꯜꯂꯣꯏ ꯑꯩꯅ ꯑꯩꯅ ꯅꯪꯕꯨ ꯅꯨꯄꯤ ꯊꯤꯕ ꯐꯪꯍꯜꯂꯔꯣꯏ
ꯑꯁ ꯅꯪꯕꯨ ꯑꯩꯅ ꯑꯗꯨꯁꯨꯛ ꯅꯨꯡꯁꯤꯔꯒ ꯅꯪꯗꯤ ꯑꯩ ꯑꯩꯕꯨ ꯍꯨꯟꯗꯣꯛꯑꯒ ꯆꯠꯈꯔꯦ ꯑꯁ ꯑꯩ ꯊꯝꯃꯣꯏ ꯌꯥꯝ ꯀꯥꯏꯔꯦꯀꯣ ꯅꯪ
ꯀꯣꯏꯕꯒꯤꯅꯤ ꯅꯠꯇ꯭ꯔꯣ
ꯅꯪꯁꯨ ꯃꯄꯣꯛ ꯃꯄꯣꯛꯇꯀꯣ ꯄꯤ ꯇꯥꯕ ꯑꯣꯏꯁꯅꯣ
ꯌꯥꯏ ꯑꯩꯗꯤ ꯄꯤ ꯇꯥꯔꯁꯨ ꯅꯨꯄꯥ ꯐꯪꯉꯗꯤ ꯌꯥꯔꯦ ꯅꯪꯒꯤ ꯅꯨꯄꯤꯁꯨ ꯐꯪꯉꯔꯣꯏ ꯄꯤꯁꯨ ꯇꯥꯔꯑꯅꯤ ꯑꯩ ꯍꯦꯟꯅ ꯅꯪꯅ ꯋꯥꯉꯅꯤ ꯀꯩꯅꯣ ꯑꯩꯗꯤꯀꯣ ꯃꯄꯣꯛ ꯃꯄꯣꯛ ꯅꯨꯄꯤ ꯇꯥꯔꯁꯨ ꯅꯨꯄꯥ ꯐꯪꯉꯅꯤ ꯏꯆꯥ ꯐꯪꯉꯅꯤꯅ ꯅꯪꯗꯤ ꯅꯄꯤꯁꯨ ꯇꯥꯒꯅꯤ ꯅꯨ ꯅꯨꯄꯤꯁꯨ ꯐꯪꯉꯔꯣꯏ ꯅꯆꯥꯁꯨ ꯑꯨꯕ ꯐꯪꯉꯔꯣꯏ
ꯐꯪꯒꯅꯤꯍꯦ
ꯐꯪꯒꯔꯣꯏ ꯑꯩꯅ ꯅꯪꯕꯨ
ꯑꯩꯅ ꯅꯪꯕꯨꯛ ꯐꯥꯔꯒ ꯂꯧꯅꯤ ꯍꯥꯏꯕ ꯅꯠꯇ꯭ꯔꯣ
ꯅꯪꯅ ꯑꯩꯕꯨ ꯐꯥꯔꯁꯨ ꯑꯌꯨꯡ ꯑꯃꯨꯛ ꯌꯨꯝꯗ ꯆꯤꯠꯂꯅꯤ ꯀꯩꯅꯣ ꯑꯩ ꯅꯪꯅ ꯑꯩꯕꯨ ꯐꯥꯕꯤꯔꯒ ꯅꯪꯅ ꯑꯩꯕꯨ ꯐꯥꯕꯤꯔ ꯑꯩꯅ ꯌꯨꯝꯗ ꯑꯗꯨꯝ ꯐꯝꯃꯒ ꯂꯩꯅꯤ ꯂꯩꯅꯦꯅ ꯈꯟꯕ꯭ꯔꯥꯅꯪ
ꯐꯪꯗ꯭ꯔꯗꯤ ꯅꯆꯥ ꯅꯆꯥ ꯂꯩꯁꯥꯕꯤ
ꯑꯩ ꯏꯆꯥ ꯂꯩꯁꯥꯕꯤ ꯄꯣꯛꯑꯣꯏ ꯅꯨꯄꯥ ꯉꯥꯛꯇ ꯄꯣꯛꯀꯅꯤ ꯑꯥ
ꯑꯗꯨꯅꯤ ꯅꯣꯏꯅ ꯃꯥꯕꯨ ꯑꯣꯏꯅ ꯀꯣꯏꯔꯒ ꯂꯣꯏ
ꯌꯥꯏꯅꯦ ꯅꯪ ꯉꯝꯔꯗꯤ ꯅꯨꯄꯥ ꯉꯥꯛꯇ ꯄꯣꯛꯒꯅꯤ ꯅꯪ ꯀꯔꯤ ꯍꯥꯏꯕ ꯒꯦ ꯍꯥꯏꯕ꯭ꯔꯣ ꯒꯦ ꯑꯣꯜꯂꯒ ꯂꯧꯒꯦ ꯌꯥꯏ ꯂꯧꯔꯣꯏ ꯌꯥꯏ
ꯂꯧꯔꯣꯏ ꯅꯪ ꯅꯨꯄꯤꯗꯤ ꯄꯣꯛꯀꯅꯤꯗ ꯑꯩ ꯈꯪꯉꯤꯗ ꯑꯗꯨ ꯑꯣꯏꯅ ꯂꯧꯔꯒ
ꯄꯣꯛꯑꯣꯏ ꯑꯩ ꯀꯩꯅꯣ ꯑꯣ ꯀꯔꯤ ꯁꯤ ꯇꯤ ꯁꯀꯦꯟ ꯅꯠꯇꯦ ꯅꯠꯇꯦ ꯀꯔꯤꯅꯣ
ꯀꯔꯤ
ꯑꯗꯨꯝ ꯑꯉꯥꯡ ꯌꯦꯡꯕꯗ ꯑꯉꯥꯡ ꯑꯗꯨꯝ ꯀꯔꯤꯅꯣꯌꯦ ꯅꯠꯇꯦ ꯑꯩ ꯍꯧꯖꯤꯛ ꯍꯥꯏꯗꯣꯛꯄ ꯉꯝꯗ꯭ꯔꯦꯕ
ꯑꯣ
ꯑꯗꯨꯝ ꯇꯦꯁ ꯇꯧꯕꯗꯅꯦ ꯑꯗꯨꯝ ꯎꯝ ꯅꯨꯄꯤ ꯅꯨꯄꯤꯅꯤ ꯍꯥꯏꯔꯗꯤ ꯑꯩ ꯑꯗꯨꯝ ꯑꯦꯕꯣꯔꯁꯟ ꯇꯧꯅꯦꯕ
ꯑꯁ ꯑꯗꯨ ꯏꯚꯣꯔꯁꯟ ꯇꯧꯕꯗꯣ ꯑꯩ ꯂꯧꯒꯅꯤ ꯑꯗꯨꯒ ꯅꯨꯄꯤ ꯅꯨꯄꯤ ꯑꯃꯗ ꯄꯣꯛꯍꯟꯈꯤꯅꯤ
ꯑꯦꯕꯣꯔꯠ ꯇꯧꯕꯗ ꯅꯪꯅ ꯀꯩꯅꯣ ꯇꯧ